ꯍꯥꯎ
ꯍꯜꯂꯣ ꯀꯔꯤ ꯇꯧꯔꯒ ꯂꯩ
ꯇꯥꯕ꯭ꯔꯣ
ꯇꯥꯏꯌꯦ ꯇꯥꯏꯌꯦ ꯀꯔꯤ ꯇꯧꯔꯒ ꯂꯩꯕ꯭ꯔꯣ
ꯁꯥꯎꯟ ꯌꯥꯝ ꯀꯟꯗꯦ
ꯈꯔ ꯀꯟꯅ ꯂꯩꯈꯠꯂꯣꯅꯦ
ꯍꯥ
ꯈꯔ ꯀꯟꯅ ꯂꯩꯈꯠꯂꯣꯅꯦ ꯂꯥꯎꯠ ꯁꯄꯤꯀꯔ ꯆꯠꯇꯕꯅꯦ ꯅꯅꯥ ꯅꯅꯥꯀꯣꯡꯗ ꯑꯣꯏꯅ ꯍꯥꯞꯄꯤꯈ꯭ꯔꯣ ꯀꯟꯗꯕꯅꯦ
ꯍꯥꯞꯄꯦ
ꯎꯝ ꯆꯥꯛ ꯆꯥꯔꯕꯣ
ꯆꯥꯔꯦ
ꯑꯣ ꯑꯣ ꯀꯔꯤ ꯏꯟꯁꯥꯡ ꯆꯥꯕ꯭ꯔꯥ
ꯎꯁꯣꯏ ꯊꯣꯡꯕ ꯆꯥꯏꯌꯦ
ꯑꯣ ꯍꯥꯎꯅꯤꯅꯦ
ꯍꯥꯎ ꯍꯥꯎꯋꯦ
ꯎꯝ ꯀꯔꯤꯒꯤꯔꯥ ꯀꯣꯂꯦꯖ ꯆꯠꯇꯕ꯭ꯔꯣ
ꯆꯠꯇꯦ ꯁꯨꯇꯤꯅꯦ ꯑꯩꯈꯣꯏ
ꯇꯧꯕꯒꯤꯔꯥ
ꯁꯤꯃꯤꯁꯇꯔ ꯑꯦꯛꯖꯥꯝ ꯂꯧꯏꯕꯩ
ꯑꯣ ꯑꯣ ꯅꯨꯡꯉꯥꯏꯔꯦꯅꯦ ꯑꯗꯨꯗꯤ ꯁꯨꯇꯤ ꯑꯣꯏꯅ ꯂꯩꯈ꯭ꯔꯦꯅꯦ
ꯑꯥꯎ
ꯌꯨꯝ ꯆꯠꯇꯦ
ꯑ ꯌꯨꯝ ꯆꯠꯇꯦ ꯏꯃꯥꯒꯤ ꯃꯄꯥꯝꯗ ꯆꯠꯂꯦ
ꯑꯣ ꯐꯩꯅꯦ ꯑꯗꯨꯗꯤ
ꯑꯥ
ꯀꯣꯜꯁꯨ ꯁꯨꯡꯇꯧ ꯇꯧꯔꯛꯇ꯭ꯔꯦꯅꯦ
ꯑꯩꯒꯤ ꯐꯣꯟ ꯔꯤꯆꯥꯔꯖ ꯌꯥꯎꯗꯕꯩꯅꯦ
ꯅꯨꯡꯉꯥꯏꯇꯦꯗꯥ
ꯑꯗꯨꯒ ꯑꯁꯤꯗ ꯂꯥꯛꯄ ꯊꯕꯛ ꯈꯔ ꯆꯤꯟꯕ
ꯑꯥ
ꯍꯩꯕ꯭ꯔꯥꯅꯦ ꯅꯪꯆꯦ
ꯑ ꯑꯩ ꯂ ꯑꯩ ꯑꯥ ꯂꯧ ꯂꯧ ꯆꯠꯂꯦ ꯑꯗꯨꯒ ꯅꯣꯅꯦꯗ ꯑꯦꯛꯖꯥꯝ ꯊꯥꯕꯁꯨ ꯆꯠꯂꯦ ꯑ ꯑꯃꯨꯛ ꯍꯜꯂꯛꯑꯒ ꯑꯣꯛꯆꯥꯛ ꯑꯃꯨꯛ ꯊꯣꯡꯉꯦ
ꯍꯌꯥ ꯊꯕꯛ ꯌꯥꯝ ꯆ ꯇꯧꯈ꯭ꯔꯦꯅꯦ
ꯑ ꯇꯥꯏ ꯊꯕ ꯌꯦꯦꯝꯁꯤꯅꯦ
ꯐꯩ ꯐꯩ ꯑꯗꯨꯃꯥꯏꯅ ꯆꯤꯜꯂꯒ ꯂꯩꯔꯗꯤ ꯑꯃꯨꯛꯀ ꯀꯪꯊꯔꯝꯒꯅꯤꯅꯦ
ꯑꯁ ꯑꯗꯨꯕꯨꯗꯤ ꯈꯪꯗꯦ ꯅꯣꯏꯌꯦ
ꯑꯗꯨ ꯑꯣꯏꯔꯗꯤ ꯅꯣꯏꯁꯦ ꯀꯣꯂꯦꯖ ꯀꯔꯝ ꯀꯥꯟꯗ ꯍꯧꯗꯣꯏꯕ
ꯖꯨꯂꯥꯏ ꯇꯔꯥꯃꯉꯥ ꯇꯔꯥꯇꯔꯨꯛ ꯑꯗꯨꯋꯥꯏꯗ ꯑꯃꯨꯛ ꯍꯧꯔꯛꯀꯅꯤ
ꯑꯣ ꯑꯣ ꯋꯥꯠꯇ꯭ꯔꯦꯅꯦ ꯑꯗꯨꯗꯤ
ꯛꯇꯤ ꯋꯥꯠꯇ꯭ꯔꯦ ꯑꯗꯣ ꯂꯝꯕꯤ ꯌꯥꯗꯦ ꯆꯠꯅꯤꯡꯉꯥꯏ ꯅꯠꯇ ꯅꯍꯥꯟ ꯏꯔꯥꯡ ꯊꯣꯛꯄꯩꯅꯦ ꯉꯔꯥꯡ ꯉꯔꯥꯡ ꯉꯔꯥꯡ ꯉꯔꯥꯡ ꯅꯍꯥꯟ ꯍꯥꯏ ꯅꯍꯥꯟ ꯏꯔꯥꯡ ꯊꯣꯛꯄꯒꯤ ꯒꯥꯔꯤ ꯆꯠꯍꯟꯗꯦ
ꯕꯦꯔꯥꯅꯤꯅꯦ ꯑꯗꯨ ꯑꯣꯏꯔꯗꯤ
ꯑꯥ ꯑꯥ
ꯎꯝ
ꯅꯪꯗꯤ ꯀꯩꯗꯧꯔꯝꯃꯤꯅꯣ
ꯅꯤꯅꯦ
ꯅꯪ ꯑꯣꯐꯤꯁ
ꯋꯥꯏꯑꯦ ꯍꯥꯏꯅ ꯑ ꯌꯨꯝꯗ ꯂꯩꯌꯦ
ꯌꯨꯝꯗ ꯇꯧꯗꯣꯏꯔꯣ
ꯎꯝ ꯌꯨꯝꯗ ꯊꯕꯛ ꯇꯧꯒꯦ ꯍꯥꯏꯅ ꯇ ꯈꯜꯂꯒ ꯂꯩꯔꯒ ꯑꯩꯁꯦ ꯉꯁꯤ ꯁꯦ ꯍꯧꯒꯠꯄꯗꯨꯣ ꯊꯦꯡꯁꯨ ꯊꯦꯡꯈ꯭ꯔꯕꯒꯤ ꯁꯨꯇꯤ ꯑꯣꯏꯅ ꯂꯧꯕꯤꯈ꯭ꯔꯕꯅꯤ
ꯑ ꯎꯝ ꯎꯝ ꯆꯥꯛ ꯄꯤꯁꯥꯔꯔꯕꯣ
ꯍꯥꯥ
ꯇꯥꯛꯄꯤ ꯆꯥꯔꯔꯕꯣ
ꯆꯥꯛ ꯆꯥꯗ꯭ꯔꯤꯌꯦ ꯆꯥꯛ ꯊꯣꯡꯗ꯭ꯔꯤꯌꯦꯅꯦ
ꯌꯥꯝ ꯊꯦꯡꯉꯦ ꯑꯗꯨꯗꯤ
ꯍꯣꯏꯣꯏ ꯑꯩꯅ ꯍꯧꯒꯠꯂꯒ ꯊꯣꯡꯅꯤꯡꯗꯕꯒꯤ ꯊꯣꯡꯗꯗꯤ ꯑꯗꯨꯝ ꯂꯩꯦ
ꯑ ꯅꯃꯥꯟ ꯅꯃꯥꯟꯅꯕꯤ ꯍꯣꯏꯗꯤ ꯑꯣꯐꯤꯁ ꯆꯠꯈ꯭ꯔꯕꯣ
ꯏꯃꯥꯟꯅꯕꯤ ꯍꯣꯏꯁꯦ ꯍꯣꯏ ꯆꯠꯈ꯭ꯔꯦ ꯑꯌꯨꯛꯇ ꯆꯠꯈ꯭ꯔꯕꯅꯦ ꯃꯣꯏꯗꯤ ꯑꯌꯨꯛꯇ ꯆꯠꯂꯒ ꯄꯨꯡ ꯇꯔꯨꯛ ꯇꯔꯦꯠ ꯇꯥꯈ꯭ꯔꯦ ꯍꯥꯏꯗꯤ ꯍꯜꯂꯛꯑꯦ
ꯑꯣ
ꯍꯣꯏ ꯒ꯭ꯌꯥꯟ ꯇꯥꯗ꯭ꯔꯦ ꯌꯨꯝ ꯍꯟꯅꯤꯡꯉꯦ ꯌꯨꯝ ꯍꯟꯅꯤꯡꯉꯦ
ꯅꯍꯥꯟ ꯑꯦ ꯅꯪ ꯉꯁꯥꯏ ꯍꯥꯏꯕꯗꯣ ꯀꯔꯤ ꯀꯩ ꯄ꯭ꯔꯣꯇꯦꯛꯅꯣ
ꯀꯔꯤ
ꯅ ꯍꯧꯖꯤ꯭ꯔꯣꯖꯦꯛ ꯄꯥꯟ ꯄꯟꯖꯈꯤꯕꯕꯗꯣ
ꯅꯣꯏꯒꯤ ꯄ꯭ꯔꯣꯖꯦꯛꯀꯨꯝꯕ ꯀꯩ ꯀꯩꯅꯣꯒꯨꯝꯕ ꯂꯩꯇꯕ꯭ꯔꯥ ꯍꯥꯏꯅ ꯇꯧꯅꯤꯗ ꯅꯣꯏꯠ ꯁꯦꯃꯤꯁꯇꯔꯒꯤ
ꯎꯝ
ꯑꯗꯣ ꯉꯔꯥꯡ ꯅꯍꯥꯟꯗꯤ ꯀꯩꯅꯣ ꯗ꯭ꯔꯣꯟꯒꯤ ꯑꯃ ꯑꯃꯨꯛ ꯀ꯭ꯂꯥꯁ ꯍꯅꯤꯅꯍꯔꯦ
ꯑꯥꯎ ꯑꯣ
ꯑꯗꯣ ꯔꯦꯖꯤꯁꯇ꯭ꯔꯦꯁꯟ ꯐꯤꯗꯤ ꯂꯤꯁꯤꯡ ꯑꯃ ꯑꯣꯏꯕꯅꯦ ꯑꯗꯨꯒ ꯑꯇꯩ ꯑꯇꯩꯅ ꯐ꯭ꯔꯤ ꯑꯣꯏꯕ ꯍꯥꯏꯗꯤ ꯀꯦꯇꯒꯣꯔꯤ ꯂꯣꯏꯅꯃꯛꯀꯤꯀꯣ
ꯎꯝ
ꯑꯗꯨꯒ ꯐꯤꯛꯁ ꯁꯤꯛꯁ ꯃꯟ ꯀꯣꯔꯁꯀꯤ ꯑꯣꯏꯔꯝꯃꯅꯤ ꯑꯗꯨꯗꯣ
ꯎꯝ
ꯑꯗꯣ ꯐ꯭ꯔꯤꯗ ꯑꯣꯏꯅ ꯀꯥꯗꯣꯏꯅꯦ ꯄꯩꯁꯥꯥ ꯄꯩꯁꯥ ꯆꯪꯗꯕꯤꯗ
ꯑꯗꯨꯒ ꯑꯦ ꯑꯥꯏ ꯊ꯭ꯔꯤ ꯗꯤ ꯄ꯭ꯔꯤꯟꯇꯤꯡꯒꯤꯗꯨꯅ ꯁꯤꯛꯁ ꯍꯞꯇꯥ ꯇꯔꯨꯛꯀꯨꯝꯕ ꯇꯧꯒꯅꯤ ꯑꯗꯨ ꯑꯗꯨꯅ ꯑꯦꯁ ꯇꯤꯒ ꯑꯦꯁ ꯇꯤꯒꯤ ꯊ꯭ꯔꯤ ꯄꯤ ꯐ꯭ꯔꯤꯗ ꯇꯧꯅꯤ
ꯑꯣ ꯑꯣ ꯐꯩꯅꯦ ꯑꯗꯨꯗꯤ ꯐꯖꯅ ꯇꯧꯔꯣ
ꯑ ꯑꯩꯈꯣꯏꯗꯤ ꯌꯥꯎꯗꯌꯦ ꯑꯗꯨꯗꯣ
ꯑꯣ
ꯊ꯭ꯔꯤ ꯗꯤ ꯄ꯭ꯔꯤꯟꯇꯤꯡꯒꯤꯗꯨ ꯗꯤ ꯒ꯭ꯔꯦꯖꯨꯑꯦꯁꯟ ꯒ꯭ꯔꯦꯖꯨꯑꯦꯁꯟ ꯂꯣꯏꯕꯈꯩꯒꯤꯅꯦꯕ ꯑꯗꯨꯒ ꯗ꯭ꯔꯣꯟꯒꯤꯗꯨꯗꯤ ꯀ꯭ꯂꯥꯁ ꯇꯦꯟ ꯇꯦꯟ ꯀꯥꯔꯗꯤ ꯑꯗꯨꯝ ꯇꯧꯕ ꯌꯥꯏ ꯌꯥꯎꯁꯤꯟꯕ ꯌꯥꯏꯔꯦꯕ ꯌꯣꯁꯟꯕꯤ ꯌꯥꯔꯦ ꯑꯗꯨꯅ ꯔꯦꯖꯤꯁꯇ꯭ꯔꯦꯁꯟ ꯐꯤꯗꯣ ꯂꯤꯁꯤꯡ ꯑꯃ ꯑꯣꯏꯕ ꯂꯤꯁꯤꯡ ꯑꯃꯗꯨꯅ ꯁꯦꯝꯕꯩ ꯀꯩꯀꯥꯒꯤꯀꯣ
ꯎꯝ
ꯑꯣ
ꯑꯗꯨ ꯑꯣꯏꯔꯗꯤ ꯅꯣꯏꯁꯦ ꯀꯃꯥꯏ ꯍꯥꯏꯗꯤ ꯁꯦꯃꯦꯁꯇꯔꯗ ꯆꯠꯂ ꯁꯃꯦꯁꯇꯔ ꯑꯣꯏꯅ ꯇꯧꯊꯔꯁꯨ ꯑꯗꯨꯗꯣ ꯌꯥꯎꯕ ꯌꯥꯕ
ꯌꯥꯏꯑꯦ ꯑꯗꯨꯒꯤꯅꯤ ꯑꯩ ꯅꯍꯥꯟ ꯑꯦꯔꯣ ꯃꯣꯗꯂꯤꯡꯒꯤ ꯂꯤꯁꯤꯡ ꯑꯃ ꯔꯦꯖꯤꯁꯇꯔ ꯇꯧꯔꯒ ꯌꯥꯎꯕꯗꯣ ꯑꯗꯨꯒ ꯆꯞ ꯃꯥꯟꯅꯩꯑꯕ ꯁꯥꯔꯇꯤꯐꯤꯀꯦꯠꯁꯨ ꯄꯤꯗꯣꯏꯅꯦ
ꯑꯣ ꯊꯥ ꯊꯥꯒꯤ ꯑꯣꯏꯅ ꯇꯧꯔꯒ
ꯑ ꯊꯥ ꯊꯥꯒꯤꯗ ꯆꯠꯇꯦ ꯍꯥꯏꯗꯤ ꯍꯞꯇꯥ ꯍꯞꯇꯥꯗ ꯑꯣꯏꯅ ꯆꯠꯂꯦꯕ ꯍꯥꯏꯗꯤ ꯍꯥꯞ ꯍꯞꯇꯥ ꯑꯗꯨꯒꯤ ꯗ꯭ꯔꯣꯟꯒꯤꯗꯨꯅ ꯍꯞꯇꯥ ꯑꯃꯒꯨꯝꯕ ꯀ꯭ꯂꯥꯁ ꯇꯧꯔꯛꯑꯅꯤꯗꯅ ꯑꯗꯨꯒ ꯄ꯭ꯔꯦꯛꯇꯤꯀꯦꯜꯁꯨ ꯑꯗꯨꯗꯤ ꯌꯥꯎꯅ ꯑꯗꯨꯝ ꯇꯧꯗꯣꯏꯅꯦ ꯑꯗꯨꯒ ꯁꯥꯔꯇꯤꯐꯤꯀꯦꯠ ꯂꯣꯏꯔꯝꯗꯥꯏꯗ ꯑꯃꯨꯛ ꯄꯤꯕ ꯑꯗꯣ ꯍꯟꯗꯛꯇꯤ ꯊꯥ ꯇꯔꯨꯛ ꯇꯧꯗꯣꯏꯅꯦꯕ
ꯎꯝ ꯑꯣ ꯌꯥꯎꯕ ꯌꯥꯕꯁꯤꯡꯗꯤ ꯑꯗꯨꯝ ꯌꯥꯎꯁꯤꯜꯂꯣ ꯁꯥꯔꯇꯤꯐꯤꯀꯦꯠ ꯌꯥꯝꯕꯗꯣ ꯌꯥꯝ ꯐꯈ꯭ꯔꯕꯅꯦ
ꯑ
ꯕꯣꯜꯒꯨꯝꯕꯗꯤ ꯌꯦꯡꯗꯕ꯭ꯔꯥ ꯅꯣꯏꯗꯤ
ꯌꯦꯡꯗꯦ
ꯀꯔꯥ
ꯌꯦꯡꯖꯕꯩ ꯑꯩꯁ ꯑꯩ ꯊꯕꯛ ꯌꯥꯝ ꯎ ꯆꯠꯄꯅꯤꯅ ꯋꯥꯏ ꯑꯍꯤꯡꯗꯗꯤ
ꯑꯥ ꯑꯥ ꯍꯣꯏꯅꯦ ꯆꯨꯝꯃꯤꯅꯦ ꯑꯗꯨꯃꯥꯏꯅꯗꯤ
ꯍꯥꯏꯗꯤ ꯑ ꯑꯃꯨꯛ ꯆꯠꯂꯒ ꯑꯃꯨꯛ ꯍꯜꯂꯛꯑꯒ ꯆꯥꯛ ꯊꯣꯡꯕ ꯀꯩꯀꯥ ꯑꯃꯨꯛ ꯇꯥꯔꯒ ꯍꯥꯏꯗꯤ ꯅꯨꯡꯗꯥꯡ ꯁꯨꯃꯥꯏꯅ ꯇꯧꯔꯗꯤ ꯑꯃꯨꯛ ꯋꯥꯕꯅꯤꯅ ꯇꯨꯡꯅꯤꯡꯉꯦ ꯑꯗꯨꯅ ꯑꯗꯨꯝ ꯇꯨꯡꯈ꯭ꯔꯦ ꯑꯩꯈꯣꯏꯗꯤ ꯑꯣ ꯌꯦꯡꯕꯒꯤ ꯃꯇꯝ ꯂꯩꯇꯦ
ꯎꯝ ꯏꯟꯇ꯭ꯔꯦꯁꯁꯨ ꯂꯩꯇꯕꯒꯤꯅꯦ
ꯑꯗꯨꯕꯨꯗꯤ ꯆꯨꯝꯃꯦ ꯑꯗꯣ ꯍꯣꯔꯦꯟ ꯅꯨꯡꯗꯥꯡ ꯌꯦꯡꯗꯣꯏꯅꯦ
ꯀꯩꯒꯔꯥ꯫
ꯑꯔꯖꯦꯟꯇꯤꯅꯥ ꯁꯥꯟꯅꯕ ꯑꯌꯦ ꯅꯍꯥꯟꯗꯒꯤ ꯑꯗꯨꯝ꯫ ꯇꯔꯗꯕ
ꯑꯥꯔꯖꯦꯟꯇꯤꯅꯥ ꯍꯥꯏꯒꯗꯕ ꯃꯥꯜꯂꯦ ꯑꯩꯗꯤ ꯑꯩꯅ ꯁꯞꯄꯣꯔꯠ ꯇꯧꯕ ꯑꯃ ꯁꯤꯈ꯭ꯔꯦ ꯀ ꯑꯍꯨꯝ ꯑꯍꯨꯝ ꯃꯔꯤꯁ ꯇꯧꯕꯅꯦ ꯍꯥ
ꯑꯃ ꯁꯤꯈ꯭ꯔꯕꯅꯦꯕ ꯑꯩꯒꯤꯁꯨ
ꯑꯣ ꯉꯔꯥꯡꯒꯤꯗꯣ
ꯇ ꯅꯍꯥꯟꯒꯤ
ꯕ꯭ꯔꯥꯖꯤꯜꯒ ꯖꯄꯥꯟꯒꯤꯔꯥ
ꯃꯥꯅꯤ
ꯖꯄꯥꯟ ꯖꯄꯥꯟ ꯁꯞꯄꯣꯔꯠ ꯇꯧꯔꯒ ꯂꯩꯔꯝꯗꯧ ꯃꯥꯜꯂꯤꯅꯦ
ꯃꯠꯇꯦꯕꯅꯦ
ꯕ꯭ꯔꯥꯖꯤꯥ ꯍꯣꯏ ꯑꯩꯁꯨ ꯕ꯭ꯔꯥꯖꯤꯌꯒꯤꯅꯦ ꯁꯄꯣꯔꯠ ꯇꯧꯔꯒ ꯉꯝꯗꯕꯒꯤ ꯑꯗꯨ ꯅꯨꯃꯤꯠꯇꯨ ꯇꯨꯡꯗꯕꯤ ꯉꯥꯏ ꯉꯥꯏꯔꯒ ꯀꯣ
ꯑꯥ
ꯑꯗꯨꯒ ꯉꯝꯗ꯭ꯔꯕꯒꯤ ꯉꯝꯗ꯭ꯔꯁꯨ ꯊꯦꯡꯅ ꯇꯨꯝꯃꯒ ꯠꯂꯒ ꯑꯃꯨꯛꯀ ꯊꯕꯛ ꯇꯧꯕꯅꯤꯅꯦ ꯌꯦꯡ ꯌꯦꯡꯉꯒ ꯂꯥꯁ ꯄ ꯉꯝꯗꯕ ꯀꯞꯅꯤꯡ ꯀꯞꯅꯤꯡꯉꯒ ꯇꯣꯛꯈ꯭ꯔꯕꯅꯤ
ꯑꯥ ꯑꯝ
ꯀꯔꯤ
ꯍꯧꯖꯤꯛꯇꯤ ꯀꯩꯀꯩ ꯇꯧꯗꯣꯏꯅꯣꯅꯪ
ꯑꯩꯔꯣ
ꯎꯝ ꯁꯤ ꯂꯣꯏꯔꯗꯤ ꯑꯩꯁꯦ ꯆꯥꯛ ꯌꯦꯟꯁꯥꯡ ꯊꯣꯡꯉꯒ ꯆꯥꯛ ꯆꯥꯅꯕ ꯇꯧꯔꯒꯦ ꯍꯥꯏꯅꯁ ꯈꯟꯕꯣ ꯉꯁꯤꯁꯦ ꯁꯨꯇꯤ ꯑꯣꯏꯅ ꯂꯧꯈ꯭ꯔꯕꯅꯤꯅ ꯐꯖꯅ ꯄꯣꯊꯥꯔꯒ ꯂꯩꯔꯒꯦ ꯍꯥꯏꯅ ꯈꯟꯕꯅꯦꯗ
ꯀꯩꯒꯤꯅꯣ ꯉꯁꯤ ꯁꯨꯇꯤ ꯄꯤꯔꯤꯁꯤꯅ
ꯁꯨꯇꯤ ꯑꯩꯅ ꯁꯤꯛ ꯂꯤꯐ ꯑꯣꯏꯅ ꯂꯧꯈ꯭ꯔꯕꯅꯦ ꯊꯕꯛ ꯇꯧꯅꯤꯡꯗ꯭ꯔꯦ ꯍꯥꯏꯅ
ꯅꯥꯁꯨ ꯅꯥꯗꯅ ꯅꯥꯥꯁꯨ ꯅꯥꯗꯅ ꯀꯩꯒꯤ ꯆꯤꯛꯂꯤꯞ ꯂꯧꯔꯤꯅ ꯅꯅ
ꯅꯥꯔꯤꯅꯤꯅꯦ ꯍꯛꯆꯥꯡ ꯅꯨꯡꯉꯥꯏꯇꯕꯒꯤꯅꯤꯅꯦ
ꯉꯔꯥꯡ ꯉꯔꯥꯡ ꯅꯨꯡꯗꯥꯡ ꯅꯪꯅ ꯀꯣꯜ ꯇꯧꯔꯛꯄꯗꯣ ꯇ ꯇꯖ ꯐꯁ ꯑꯕꯣꯛꯀꯤ ꯑꯕꯣꯛꯇꯣ ꯑꯩ ꯑ ꯉꯁꯤ ꯆꯠꯀꯅꯤꯅ ꯍꯥꯟꯅ ꯇꯧꯔꯝꯃꯤꯕꯀꯣ ꯑꯗꯨꯒꯤ ꯑꯩꯅ ꯀꯔꯤ ꯗ꯭ꯔꯥꯏꯚꯔꯗꯣ ꯀꯣꯜ ꯇꯧꯔꯒ ꯃꯥ ꯑꯝꯇ ꯄꯨꯕꯤꯌꯣ ꯈꯣꯠꯂꯣꯅ ꯑꯩꯅ ꯍꯥꯏꯕ ꯎꯝ ꯑꯗꯨꯒ ꯑꯃꯨ ꯑ ꯒꯥꯔꯤꯗꯣ ꯌꯥꯅꯔꯀꯥꯟꯗ ꯃꯥꯅ ꯑꯃꯨꯛ ꯆꯠꯅꯤꯡꯗ꯭ꯔꯦ ꯍꯥꯏꯕꯒꯤ ꯍꯌꯦꯡ ꯑꯣꯏꯅ ꯆꯠꯂꯒꯦꯅ ꯍꯥꯏꯌꯦ
ꯑꯣꯍꯣ ꯑꯩꯗꯤ ꯅꯨꯄꯥ ꯅꯨꯄꯥ ꯂꯩꯈ꯭ꯔꯕ ꯃꯥꯜꯂꯤꯅꯤ ꯅꯦ ꯍꯥꯏꯅ ꯈꯟꯕꯅꯤꯅꯦ ꯌꯥꯝ ꯕꯤꯖꯤ ꯑꯣꯏꯅ ꯂꯩ
ꯎꯝ ꯑꯩꯇ
ꯍꯧꯖꯤꯛꯀꯥꯟꯁꯦ ꯀꯔꯤ ꯀꯧꯔꯛꯈ꯭ꯔꯕꯖꯥꯠꯔꯥ ꯍꯥꯏꯅ ꯈꯜꯂꯒ ꯂꯩꯔꯤꯅꯦ ꯑꯩꯒꯤ ꯑꯩꯅ ꯀꯣꯜ ꯇꯧꯕ ꯀꯥꯟꯗ ꯏꯃꯥꯟꯅꯕꯤ ꯑꯃꯁꯨ ꯂꯩꯕꯅꯦꯕ ꯃꯥ ꯊꯛꯄ ꯈꯜꯂꯛꯑꯒ ꯂꯥꯛꯄꯅꯦꯕ ꯑꯗꯨꯒ ꯅꯪ ꯕꯤꯖꯤ ꯂꯩꯕꯒꯤ ꯅꯨꯄꯤꯅꯤꯅ ꯃꯣꯏꯁꯨ ꯋꯥꯔꯤ ꯁꯥꯟꯅꯕ ꯃꯤ ꯂꯩꯔꯝꯒꯅꯤꯅꯦ ꯍꯥꯏꯌꯦ
ꯎꯝ ꯑꯣꯏꯇ
ꯂꯩꯔꯝꯒꯅꯤꯅ ꯂꯣꯠꯂꯒ ꯂꯩꯕꯒꯤ ꯑꯣꯏꯔꯝꯅꯤꯅ
ꯎ
ꯑꯩꯈꯣꯏꯗꯗꯤ ꯁꯦꯡꯉ ꯁꯦꯡꯉ ꯍꯥꯏꯕ ꯌꯥꯈ꯭ꯔꯕꯅꯤꯅꯦꯍꯦ
ꯅꯠꯇꯦ ꯅꯠꯇꯦ ꯑ ꯄꯥꯏ ꯄꯂꯗ
ꯅꯪꯗꯤ ꯀꯔꯤ ꯇꯧꯗꯣꯏꯔꯥ ꯍꯧꯖꯤꯛ ꯂꯣꯏꯔꯗꯤ
ꯍꯥꯥ
ꯅꯪꯗꯤ ꯀꯗꯤ ꯀꯔꯤ
ꯑꯩꯒꯤ ꯀꯣꯔꯁꯁꯦ ꯂꯣꯏꯔꯦꯒꯔꯣ
ꯉꯁꯤꯁꯦ ꯉꯁꯤꯁꯦ ꯀꯔꯤ
ꯑꯣ ꯑꯩ ꯉꯁꯤ ꯐꯤ ꯁꯥꯗꯣꯏꯅꯦ ꯍꯧꯖꯤꯛ ꯑꯕꯣꯛꯉ ꯀꯨꯝꯃꯛꯑꯣ ꯍꯥꯏꯕꯒꯤ ꯀꯨꯝꯍꯩꯅꯤ ꯑꯩꯒꯤ ꯔꯕꯤꯠꯇꯣ ꯃꯀꯣꯛ ꯃꯄꯥꯟꯗ ꯊꯣꯛꯂꯛꯑꯅ ꯍꯥꯏꯕ
ꯑꯍ
ꯑꯗꯨꯒꯤ ꯑꯗꯨꯗꯣ ꯑꯝꯇ ꯁꯦꯝꯕ ꯂꯥꯛꯑꯣꯅꯦ ꯍꯥꯏꯕ ꯎꯝ ꯑꯗꯨꯒꯤ ꯃꯀꯣꯛꯇꯣ ꯐꯤ ꯁꯥꯔꯀꯥꯟꯗ ꯃꯥꯅ ꯀꯣꯜ ꯇꯧꯔꯒ ꯍꯥꯏꯔꯛꯄꯩꯅꯤꯅ ꯑꯃꯨꯛ ꯀꯨꯝ ꯑꯃꯒ ꯑꯩꯅ ꯁꯦꯝꯕ ꯆꯠꯄ ꯑꯗꯨꯒꯤ ꯉꯥ ꯂꯩꯔꯒ ꯑꯃꯨꯛ ꯆꯠꯀꯅꯤ ꯐꯤ ꯁꯥꯕ
ꯑꯣ ꯌꯥꯝ ꯍꯩꯗ ꯇ ꯎ ꯃꯥꯂꯛꯣ
ꯌꯥꯝ ꯍꯩꯅ ꯇꯧꯗꯦ
ꯐꯖꯅ ꯁꯥꯔ ꯂꯩꯔꯣꯏ ꯏꯕꯥꯅꯤꯒꯤꯁꯨ